ꯃꯔꯤꯦꯕ꯭ꯔꯣ
ꯍꯣꯏ ꯅꯨꯡꯉꯥꯏꯔꯦ ꯍꯅꯀ ꯂꯩꯦꯅꯪ ꯃꯄꯥꯟ ꯃꯄꯥꯟ ꯊꯣꯛꯑꯦ ꯍꯥꯏꯕ ꯅꯠꯇ꯭ꯔꯣ
ꯍꯣꯏ ꯍꯜꯂꯛꯑꯦ ꯌꯨꯝꯗ
ꯀꯔꯝ ꯇꯧꯋꯦ
ꯑ ꯍ ꯀꯥꯏꯗ ꯉꯗꯤ
ꯅꯪꯕꯨ ꯉꯥꯏꯔꯒ ꯂꯩꯕꯅꯤ ꯑꯩꯗꯤ ꯅꯪꯒꯤ ꯋꯥ
ꯀꯔꯤꯕ ꯀꯔꯤꯒꯤ ꯑꯩꯕꯨ ꯉꯥꯏꯕ꯭ꯔꯅꯦ
ꯅꯪꯒꯤ ꯊꯝꯃꯣꯏ ꯋꯥ
ꯁ ꯇꯄꯔ ꯍꯧꯁꯦ
ꯐꯃꯒꯨꯝ ꯂꯦꯞꯄꯒꯨꯝ
ꯗꯝ ꯐꯥꯝ꯭ꯔꯥꯒꯥꯟ ꯂꯩꯕ꯭ꯔꯣ
ꯅꯪꯕꯨ ꯅꯤꯡꯁꯤꯡꯂꯛꯄ ꯑꯗꯣ
ꯀꯔꯤ ꯍꯦꯕ
ꯊꯤꯡꯕ
ꯑꯁ ꯑꯩ ꯅꯨꯄꯥꯁꯨ ꯥꯛꯇꯅ ꯀꯃꯥꯏꯅ ꯅꯤꯡꯁꯤꯡꯗꯣꯏꯅꯣ
ꯅꯦ ꯅꯣꯡꯃꯁꯨ ꯐꯣꯟꯁꯨ ꯇꯧꯔꯛꯇꯦ
ꯇꯧꯔꯀꯣ
ꯑꯣꯏꯔꯝꯅꯤ ꯅꯪꯅ ꯍꯥꯏꯕꯁꯦ ꯅꯪꯒꯤ ꯊꯃꯥꯏꯒꯤ ꯋꯥꯅꯤ ꯑ ꯈꯉ
ꯁꯥꯎꯔꯕ ꯑꯗꯨꯗꯤ
ꯍꯣꯏ ꯁꯥꯎ ꯅꯦ ꯑꯗꯤ
ꯆꯉꯣ ꯁꯉꯣꯏ ꯕꯤꯃꯥ
ꯑ ꯃꯥꯏ ꯍꯥꯏꯔꯗꯤ ꯅꯪꯁꯨ ꯁꯥꯎꯅꯤꯡꯉꯤ
ꯁꯅꯨ ꯁꯠꯅꯨ ꯑꯩꯅ ꯐꯪꯉꯤ ꯇꯧꯒꯅꯤ
ꯅꯨꯄꯥ ꯋꯦꯇꯤꯡ ꯋꯦꯇꯤꯡ ꯂꯩꯕꯁꯦ ꯅꯪ ꯅꯨꯄꯥꯕꯨ ꯑꯗꯨꯝ ꯋꯥꯔꯤ ꯁꯥ ꯕꯕꯥ ꯑꯣꯔꯝꯅꯤꯍꯦ
ꯄꯥꯕꯨ ꯋꯥꯔꯤ ꯁꯥꯗꯤꯍꯦ ꯅꯪꯒꯤ ꯉꯛꯄ ꯋꯥꯔꯤ ꯁꯥꯔꯗꯨꯗꯤꯍꯦ
ꯅꯣꯡꯅꯤꯡꯉꯍꯦ
ꯁꯦꯡꯕꯅꯦ ꯅꯪꯕꯨ ꯉ ꯇꯧꯔꯔꯣꯏ ꯁꯥꯕꯅꯦ ꯑꯇꯣꯞ ꯄꯥꯝꯃꯤ ꯀꯅꯥꯕꯨ ꯁ ꯁꯥꯗꯦ ꯂꯨꯄꯥꯁꯨ ꯐꯥꯡꯗꯅ ꯀꯃꯥꯏ ꯋꯥꯔꯤ ꯁꯥꯗꯣꯏꯅ
ꯅꯪ ꯃꯄꯥꯟ ꯊꯣꯛꯄꯗꯣ ꯀꯣ ꯀꯔꯝ ꯇꯧꯕ꯭ꯔꯥ
ꯑꯁ ꯑꯗꯨꯝ ꯀꯣꯏꯕ ꯆꯠꯄꯅꯤꯗ ꯅꯨꯡꯉꯥꯏꯑꯦ
ꯏꯟꯇꯔꯚꯌꯦ ꯍꯥꯏ ꯐꯥꯕ ꯅꯠꯇ꯭ꯔꯣ ꯀꯔꯝꯍꯥꯏꯅ ꯇꯕ꯭ꯔꯥ
ꯈꯥꯡꯪꯗꯦꯗ ꯆꯠꯂꯣꯔ ꯆꯠꯀꯦꯔ ꯆꯠꯂꯣꯔ ꯏꯟꯇꯔꯕꯨꯗꯤ ꯂ ꯂꯥꯎꯕꯗꯤ ꯂꯥꯛꯑꯣ ꯍꯥꯏꯌꯦꯦ ꯄꯥꯁ ꯁꯤ ꯇꯧꯈ꯭ꯔꯦ ꯑꯗꯨꯕꯨ ꯈꯪꯗ꯭ꯔꯦ ꯈꯜꯂꯒ ꯑꯗꯨꯝ ꯌꯦꯡꯁꯦ ꯃꯇꯝꯁꯦ
ꯎꯝ
ꯌꯦꯡ ꯃꯥ ꯇꯥꯔꯦꯅꯦ ꯍꯦ ꯃꯌꯦꯛ ꯁꯦꯪꯅꯥ ꯇꯥꯗꯔꯦ
ꯏꯟꯇꯔꯚꯤꯌꯨ ꯇꯧꯕꯗ ꯀꯔꯤ ꯀꯔꯤ ꯋꯥ ꯍꯥꯏꯕ꯭ꯔꯥ
ꯑ ꯍꯖꯔꯕꯤꯁ ꯆꯠꯇ꯭ꯔꯣ ꯀꯔꯤꯁꯨ ꯍꯥꯏꯕ ꯂꯩꯇꯦ ꯑꯗꯨ ꯐꯖꯅ ꯊꯕꯛ ꯇꯧꯋꯣ ꯑꯁꯤꯅꯤ ꯁꯤꯅꯤ ꯆꯥꯡ ꯁꯥꯡ ꯐ꯭ꯔꯤꯗ ꯄꯤꯒꯅꯤ ꯇꯨꯝꯐꯝ ꯆꯥꯐꯝꯗꯣ ꯀꯔꯤ ꯀꯔꯤꯁꯨ ꯐ꯭ꯔꯤꯗ ꯄꯤꯒꯅꯤ ꯑꯗꯨꯃꯥꯏꯅ ꯑꯗꯨꯝ ꯉꯔꯛꯑ
ꯁꯨꯁ
ꯍꯣꯏ ꯍꯥꯏꯅ ꯑꯩꯁꯨ ꯍꯜꯂꯛꯈ꯭ꯔꯦ
ꯑꯥ ꯂꯩꯕꯗꯤ ꯅꯨꯡꯉꯥꯏꯗꯧ ꯃꯥꯟꯕ꯭ꯔꯥ
ꯍꯣꯏ ꯃꯐꯝꯗꯤ ꯀꯩꯅꯣ ꯊꯕꯛꯗꯤ ꯅꯨꯡꯉꯥꯏꯗꯧ ꯃꯥꯜꯂꯦ ꯑꯗꯨꯕꯨ ꯇꯣꯝꯐꯝꯒꯨꯝꯕꯗꯤ ꯈꯔ ꯄꯤꯛꯄꯀꯣ ꯑꯗꯨꯗꯤ ꯑꯁꯤꯗꯒꯤ ꯍꯦꯟꯅ ꯈꯔ ꯄꯤꯦꯛꯄ ꯑꯗꯨꯒꯤ ꯀꯔꯤ ꯇꯧꯁꯤꯔꯥ ꯀꯃꯥꯏꯅ ꯇꯧꯁꯤꯔꯥ ꯍꯥꯏꯅ ꯑꯩꯁꯨ ꯈꯟꯕꯅꯤꯅꯦꯍꯦ
ꯅꯪ ꯊꯕꯛ ꯀꯥꯟꯗꯁꯨ ꯁꯨꯕ꯭ꯔꯥꯅꯦ ꯀꯟꯅ ꯁꯨꯕ ꯃꯥꯜꯂꯦꯍꯦ ꯌꯨꯝ ꯍꯜꯂꯛꯂꯒ
ꯆꯨꯗꯦ ꯁꯨꯗꯦ ꯑꯗꯨꯝ ꯅꯪꯕꯨ ꯋꯥꯔꯤ ꯁꯥꯔꯒ ꯅꯤꯡꯁꯤꯡꯂ ꯂꯩ ꯑꯗꯨꯗꯤ ꯎ
ꯊꯕꯛ ꯁꯨꯕꯒꯨꯝ ꯇꯧꯕ ꯨꯡ ꯨꯡ ꯇꯧꯕ
ꯍꯦ ꯇꯧꯅꯨꯗ ꯑꯗꯨꯝ ꯝ ꯇꯧꯗꯦꯗ ꯑꯦꯃ ꯇꯅ ꯄꯨꯔꯥꯄꯅꯤ ꯅ ꯊꯕ ꯁꯨ ꯁꯨꯗꯕ ꯌꯥꯗꯦꯕꯃ
ꯅꯆꯥ ꯂꯁꯨ ꯌꯥꯕꯅꯤꯅ ꯅꯪꯗꯤ ꯂꯦꯞꯄ ꯌꯥꯗꯦ
ꯎꯝ ꯌꯥꯗꯦ ꯌꯥꯗꯦ
ꯑꯗꯣ ꯆꯨꯔꯒ ꯂꯩꯣ ꯏꯆꯥ ꯏꯁꯨꯁꯨ ꯂꯩꯇꯦ ꯏꯊꯟꯗ ꯂꯩꯕꯅꯤꯅ ꯊꯕꯛꯁꯨ ꯂꯩ ꯇ ꯂꯥꯛꯐꯝꯁꯨ ꯂꯩꯇꯦ
ꯐ꯭ꯔꯦꯟꯁꯥꯡ ꯁꯣꯝꯅ ꯃꯥꯁ
ꯁꯤ ꯄꯥꯟꯖꯏ
ꯑꯦ ꯏꯕꯅꯤ ꯁꯪ ꯆꯥ ꯃꯅꯔ ꯆꯅꯤ ꯇꯩ ꯇꯕ꯭ꯔꯣ
ꯑꯥꯎ
ꯃꯪꯅꯅꯤ ꯏꯟꯁꯥꯡ ꯍꯨꯔꯟ꯭ꯔꯣ
ꯆꯞ ꯃꯥꯟꯅꯔ ꯑꯗꯨꯗꯤꯦ ꯄꯅꯤꯗꯤ
ꯑꯩ ꯑꯗꯨꯅꯦ ꯁꯥꯟꯃ ꯅꯅꯤꯅ ꯀꯣ ꯆꯥꯟꯃ ꯇꯥꯔꯦꯅꯦ ꯍꯦ
ꯋꯥꯈꯜ ꯌꯥꯝ ꯃꯥꯟꯅꯕ ꯃꯥꯜꯂꯦ ꯏꯕꯥꯅꯤꯁꯦ ꯅꯪꯅ ꯅꯨꯄꯥ ꯑꯩꯅ ꯅꯨꯄꯤ ꯑꯣꯏꯔꯤ ꯐꯒꯗꯕ
ꯅꯄꯒꯦ ꯄꯒꯤ ꯋꯥ ꯈꯂ ꯀ ꯇ ꯈꯥꯟꯥꯟꯕ ꯃꯥꯜꯂꯦꯅꯦ ꯃꯥꯁꯦ ꯃꯤꯕꯨ ꯍꯥꯏꯔꯒ
ꯅꯠꯇꯦꯗ ꯏꯕꯥꯅꯤ ꯌ ꯋꯥꯈꯥꯟ ꯆꯥꯟ ꯕꯥꯅꯤꯒꯤ ꯋꯥꯈꯜ ꯆꯞ ꯃꯥꯟꯅꯕꯗꯨꯗ ꯍꯥꯏꯔꯤꯕꯅꯤꯗ ꯑꯗꯨ ꯑꯣꯏꯔꯗꯤ ꯅꯨꯄꯥ ꯅꯨꯄꯤ ꯑꯣꯏꯔꯗꯤ ꯋꯥꯈꯜ ꯆꯞ ꯃꯥꯟꯅꯔꯗꯤ ꯂꯩ ꯑꯩꯣꯏ ꯅꯨꯡꯉꯥꯏꯒꯅꯤ ꯍꯥꯏꯕ ꯋꯥꯅꯤꯗ ꯅꯪꯁꯨ ꯑꯣ ꯍꯥꯟꯖꯤ ꯀꯣ ꯋꯥ ꯑ ꯍꯥꯏꯔ ꯋꯥ ꯑꯃ ꯍꯥꯏꯔꯒ ꯑ ꯑ ꯆꯠꯂꯅꯦ
ꯑꯦ ꯑꯦꯅꯥ ꯆꯥꯇꯦ ꯎꯝ ꯅꯪ ꯀꯅꯥ ꯀꯅꯥ ꯑꯃꯨꯛ ꯐꯣꯟ ꯇꯧꯕ꯭ꯔꯥ ꯉꯁꯤꯦ
ꯀꯅꯥ ꯀꯁ ꯇꯧꯗ ꯇꯥꯎꯕꯁꯨ ꯐꯪꯗꯦ ꯅꯨꯄꯥ ꯑꯃꯕꯨꯗꯤ ꯐꯥꯡꯉꯤ
ꯑꯃꯥ ꯈꯥ
ꯑꯣ ꯑꯃ ꯈ ꯇꯅꯤ ꯅꯪꯒ ꯅꯨꯄꯥ ꯑꯃꯒ
ꯀꯒꯤ ꯅꯨꯄꯥ ꯑꯃ ꯈꯛꯇ ꯐꯪꯕ꯭ꯔꯅꯦꯍꯦ
ꯊꯣꯡꯦ ꯁꯛ ꯊꯤꯕꯔ ꯁꯛ ꯊꯤꯕꯒꯤ ꯅꯝꯕꯔꯁꯨ ꯊꯤꯈ꯭ꯔꯕ ꯑꯣꯏꯔꯝꯒꯅꯤ
ꯑꯦ ꯁꯛ ꯊꯤꯌꯦ ꯊꯤꯗꯦ ꯍꯥꯏꯕ ꯀꯃꯥꯏꯅ ꯅꯝꯕꯔꯗꯒꯤ ꯈꯪꯒꯅꯤ
ꯅꯝꯕꯔꯅ ꯇꯥꯛꯄ ꯅꯝꯕꯔꯅ ꯇꯥꯛꯄ ꯑꯣꯏꯔꯝꯒꯅꯤ
ꯍꯁ ꯅꯪ ꯏ ꯋꯥ ꯀꯥꯜ ꯅꯅꯤ ꯌꯦ ꯑꯗꯨꯗꯤ ꯅꯕꯥꯥꯜꯅ ꯇꯀꯣꯅꯠꯇꯦ
ꯑꯩꯒꯤ ꯋꯥꯈꯜꯗꯗꯤ ꯑꯩꯒꯤ ꯅꯝꯕꯔꯗꯤ ꯌꯥꯝ ꯐꯩꯌꯦ ꯌꯥꯝ ꯐꯩ ꯍꯥꯏꯅ ꯈꯟꯕꯅꯦ ꯑꯗꯣ
ꯑꯩ ꯍꯧꯖꯤꯛ ꯅꯣꯛꯅꯤꯡꯕ ꯑꯃ ꯍꯥꯏꯌꯨꯔꯥ ꯑꯩꯅ ꯌ ꯔꯨꯨꯝ ꯈꯣꯜꯂꯒ ꯀꯣ ꯕꯣꯝ ꯄꯣꯛꯈꯥꯏꯕ ꯀꯝꯅ ꯄꯣꯛꯈꯥꯏꯑꯅ ꯑꯦꯒ꯭ꯔꯤ ꯇꯧꯕ꯭ꯔꯣ
ꯑꯣ ꯀꯣꯏ ꯏꯃꯥꯟꯕꯒꯤ ꯑꯣꯏꯔꯝꯒꯅꯤ
ꯈꯪꯗꯦ ꯑꯗꯨ ꯏꯔꯥ ꯑꯗꯨ ꯃꯅꯝ ꯅꯊꯤꯕꯗꯣ ꯑꯁ
ꯀꯣꯏꯔꯝꯕꯒꯤ ꯀꯣꯏꯕꯒꯤꯅꯤ
ꯍꯣꯏ
ꯅꯨꯡꯁꯥ
ꯌꯦꯟꯔꯨꯝꯝ ꯈꯥꯛꯇꯅꯤꯀꯣ ꯐꯣꯛꯈꯥꯏꯕ ꯌꯦꯟꯂꯣꯝ ꯈꯇꯅꯤ ꯀꯣ ꯐꯣꯛꯈꯥꯏꯕꯗꯨꯁꯦ
ꯍꯣꯏ
ꯃꯈꯥꯗꯗꯤ ꯐꯨꯀꯥꯏꯗꯦꯀꯣ
ꯈꯪꯅꯤ ꯃꯤꯁꯣ ꯄꯣꯈꯥꯏꯅꯤ ꯌꯦꯔꯣꯝ ꯄꯣꯈꯥꯏꯔꯅꯤ ꯃꯤꯁꯨ ꯋꯥꯈꯟ ꯝ ꯑꯗꯨꯝ ꯈꯟꯕꯁꯤꯒ ꯌꯦꯔꯝ ꯄꯣꯛꯈꯥꯏꯔꯗꯤ ꯃꯤꯁꯨꯣ ꯄꯣꯈꯥꯏꯅꯤ ꯍꯥꯏꯅꯥ ꯈꯪꯅꯤ
ꯅꯠꯇꯦ ꯅꯪꯒꯤ ꯃꯈꯥꯗꯗꯤ
ꯁ ꯃꯈꯥ ꯃꯈꯥ ꯍꯥꯏꯏꯕꯏ ꯌꯥꯗꯤ ꯍꯥꯏ
ꯃꯈꯥꯒꯤꯔꯥ ꯌꯦꯟꯐꯝꯝꯅ꯭ꯔ ꯈꯪꯗꯦ ꯄꯣꯈꯥꯏꯔꯤꯁꯦ
ꯀꯥꯏꯅꯉꯦ ꯃꯈꯥꯏꯗꯤ ꯁꯨꯊ ꯄꯣꯛꯈꯥꯏꯔꯣ ꯑꯩꯗꯤ ꯑꯗꯨꯒꯨꯝꯕ ꯇꯧꯕ ꯃꯤ ꯅꯠꯇꯦꯅꯦꯍꯦ
ꯀꯗꯤ ꯋꯥꯅꯤꯗ ꯃ ꯑꯃ ꯊ ꯍꯥꯏꯕꯗꯨꯃ
ꯍꯣꯏ ꯃꯅꯝꯗꯤ ꯃꯥꯟꯅꯒꯅꯤ ꯑꯗꯨꯕꯨ ꯀꯣꯛ ꯐꯥꯏꯅꯤꯡꯉꯥꯏ ꯀꯩꯁꯣ ꯂꯥꯛꯇꯅꯤ ꯍꯦ
ꯃꯀꯥꯒꯤꯁꯨ ꯄꯣꯛꯈꯥꯏꯕ꯭ꯔꯥ ꯍꯥꯏꯅ
ꯀꯗꯣ ꯅꯉ ꯐꯣꯟ ꯂꯄ꯭ꯔꯥ
ꯑꯩꯒꯤ ꯏꯃꯥ ꯐꯣꯟ ꯇꯧꯔꯛꯑꯦ
ꯑꯣ ꯍꯥꯏꯥꯏꯀꯣ ꯍꯥꯏꯥꯏꯀꯣ ꯏꯕꯅꯤ ꯋꯥꯔꯤ ꯁꯕꯗꯀꯅꯥ ꯐꯣꯟ ꯄꯥꯏ ꯄꯥꯏ ꯈ ꯀ ꯌꯥꯗ
ꯑ ꯑꯣꯏ ꯈꯂꯣ ꯍꯥꯏ ꯅꯪꯉꯣꯟꯗꯁꯨ ꯇꯥꯕ꯭ꯔꯥ
ꯎ ꯅꯨꯡꯉꯥꯏ ꯅꯨꯡꯉꯥꯏꯕ ꯋꯥꯔꯤ ꯂꯤꯌꯨꯅꯍꯦ
ꯍꯥ
ꯅꯨꯡꯉꯥꯏ ꯅꯨꯡꯉꯥꯏꯕ ꯋꯥꯔꯤꯅꯤ ꯑꯣꯏꯕ
ꯋꯥꯔꯤꯁꯨ ꯂꯤꯕ ꯍꯥꯏꯗꯤꯦ ꯍꯥꯏꯗꯤ ꯅꯪ ꯂꯤꯌꯣ ꯑꯩ ꯇꯥꯒꯦ
ꯑꯦꯁꯃ ꯔꯣ ꯍꯥꯏꯍꯦ ꯄꯈꯥ ꯑꯣꯏꯔ ꯗꯤ ꯐꯖꯅ ꯂꯤꯒꯗꯕ ꯑꯗꯨ ꯄꯥꯈꯪ ꯃꯇꯝꯅꯤꯃꯤꯅ ꯀꯔꯤ ꯍꯥꯏꯅꯤ ꯀꯗꯤ ꯁꯣꯍꯥꯏꯅꯤꯉꯥꯏ ꯂꯩꯦꯇꯅꯦꯅꯦ
ꯋꯥꯈꯜ ꯐꯖ ꯐꯖꯕ ꯖꯥꯠ ꯖꯥꯠ ꯅꯧꯅꯤꯡꯕ ꯋꯥꯔꯤ ꯅꯪ ꯌꯥꯝ ꯈꯪꯕ ꯅꯠꯇ꯭ꯔꯣ
ꯐꯖ ꯐꯖꯕꯗꯤꯅꯤꯡꯉꯥꯏ ꯂꯩꯇ꯭ꯔꯦ ꯀꯔꯝ ꯀꯔꯝ ꯇꯧꯒꯦꯔꯣ ꯍꯥꯏꯅ ꯑꯩ ꯍꯥꯏ ꯅꯪꯗ ꯋꯥꯅꯤ
ꯅꯪꯒꯤ ꯅꯨꯄꯥ ꯅ ꯅꯕꯥꯅꯤꯒꯤ ꯋꯥꯔꯤ ꯁꯥꯥꯎꯗꯗꯤ
ꯑꯩꯅ ꯄꯥ ꯂꯩꯁꯨ ꯂꯩꯇꯅꯍ ꯀꯃꯥꯏꯅ ꯁꯥꯅꯤ
ꯍꯧꯖꯤꯛ ꯍꯧꯖꯤꯛꯀꯤ ꯅꯪꯒꯤ ꯕꯣꯏ ꯐ꯭ꯔꯦꯟꯅ
ꯍꯧꯖꯤꯛ ꯍꯧꯖꯤꯛ ꯁꯨ ꯂꯩꯒꯦꯅ
ꯑꯩ ꯊꯖꯥꯅꯦꯦ ꯂꯩꯔꯒ ꯂꯩꯔꯒ ꯂꯩꯇꯦ ꯍꯥꯏꯔꯒ ꯈꯣꯝꯃꯦ
ꯂꯩꯇꯦ ꯂꯩꯇ
ꯕ꯭ꯔꯦꯛꯀꯑꯞ ꯇꯧꯈ꯭ꯔꯕ꯭ꯔꯣ
ꯍꯥꯥ
ꯑꯃꯨꯛꯀꯁꯨ ꯄ꯭ꯔꯀꯥꯞ ꯇꯧꯕ꯭ꯔꯣ
ꯇꯔ ꯍꯕ
ꯑꯃꯨꯛꯀꯁꯨ ꯕ꯭ꯔꯦꯛꯀꯞ ꯇꯧꯕ ꯇꯧꯕ꯭ꯔꯕ
ꯂꯣꯏꯅ ꯕ꯭ꯔꯦꯛꯑꯞ ꯇꯧꯈ꯭ꯔꯦꯅꯦ
ꯅꯪꯗꯤ ꯭ꯔꯦꯀꯞꯇ ꯂꯩ ꯑꯣꯣ ꯅꯪꯗꯤ
ꯑꯣ ꯅꯪꯗꯤ ꯕꯔ꯭ꯤꯛꯀꯞ ꯇꯧꯗ꯭ꯔꯣ
ꯁꯨꯛꯇꯥꯎ ꯇꯧꯔꯣꯏ
ꯒꯔꯤꯒꯤ
ꯅꯨꯡꯁꯤꯃꯟꯕꯒꯤ
ꯑꯁ ꯂꯣꯏꯔꯦꯍꯦ ꯅꯨꯡꯁꯤꯗꯦ ꯅꯨꯡꯁꯤꯗꯦ ꯍꯥꯏꯔꯒ
ꯅꯨꯡ ꯁꯤꯗꯦ ꯍꯛꯆꯤꯟꯅꯦ ꯋꯥ ꯍꯥꯏꯕꯅꯤ ꯍꯥꯏꯕ ꯋꯥꯅꯤ ꯋꯥꯈꯜꯗꯗꯤ ꯅꯨꯡꯁꯤꯕꯅ ꯅꯨꯡꯁꯤꯕꯅ
ꯅꯨꯁꯤꯕꯅ ꯍꯥꯜꯂꯨꯔꯦ
ꯎꯝ
ꯑꯣ ꯄꯝꯖꯕꯅ ꯍꯥꯂꯨꯔꯦ ꯊꯃꯣꯏ ꯍ ꯍꯨꯝ ꯍꯨ ꯍꯨꯝ
ꯗꯤ ꯌꯥꯝ ꯅꯨꯡꯁꯤꯕꯅꯦ ꯑꯗꯨ ꯈꯪꯗꯦ ꯍꯧꯖꯤꯛꯀꯥꯟꯒꯤ ꯅꯨꯄꯤ ꯅꯨꯄꯥ ꯁꯤꯡꯁꯦ ꯃꯤꯒꯤ ꯋꯥꯈꯜꯁꯨ ꯒ꯭ꯌꯥꯟ ꯇꯥꯕꯤꯗꯦ
ꯀꯅꯥꯅ ꯒ꯭ꯌꯥꯟ ꯇꯥꯗꯕ ꯂꯩꯕ꯭ꯔꯣ ꯅꯪꯕꯨ
ꯂꯣꯏꯅ ꯃꯥꯡꯉꯤ
ꯀꯝꯁꯤꯡ ꯅꯪꯒꯤ ꯊꯕꯛ ꯂꯣꯏꯈ꯭ꯔꯕ꯭ꯔꯣ
ꯂꯣꯏꯗ꯭ꯔꯤ ꯑꯩ ꯉꯥꯔꯤ ꯔꯧꯕꯗꯣ ꯀꯃꯥꯏꯅ ꯔꯧꯕꯒꯔꯥ ꯍꯥꯏꯅ ꯒ꯭ꯌꯥꯟ ꯇꯥꯗꯦ
ꯐꯣꯂꯣꯅꯦ
ꯀꯃꯥꯏꯅ
ꯇꯤꯡꯀꯣꯡ ꯃꯠ
ꯐꯣꯠꯄꯥꯏ ꯌꯥꯗꯤꯅꯦꯍꯦ ꯑꯁꯤ ꯏ ꯗꯛꯁꯟꯗꯣ ꯆꯥꯗꯦꯕ ꯃꯆꯥ ꯑꯣꯏꯕꯒꯤ ꯑꯗꯨꯅ ꯀꯃꯥꯏꯟ ꯇꯧꯁꯤꯔ ꯍꯥꯏꯅ ꯑꯩ ꯍꯧꯖꯤꯛ ꯋꯥꯔꯦꯅꯤ
ꯑꯗꯨꯗꯤ ꯆꯥꯎꯕ ꯑꯝ ꯃꯅꯨꯡꯗ ꯍꯥꯞꯂꯒ ꯐꯨꯜꯂꯣ
ꯑ ꯍꯣꯏ